ꯑꯦ
ꯍꯥꯎ
ꯇꯥꯔꯕ꯭ꯔꯣ ꯍꯩꯍꯥ ꯋꯥ ꯉꯥꯡꯅꯤꯉꯥꯏꯁꯦ ꯑꯃꯨꯛꯀ ꯂꯩꯗꯕ ꯍꯧꯔꯅꯤ
ꯑꯝ ꯀꯩꯇꯧꯔꯝꯃꯤꯅꯣ
ꯍꯧꯖꯤꯛ ꯈꯔ ꯉꯥꯏꯔꯦ ꯍꯧꯒꯠꯄ ꯑꯃꯨꯛꯀ
ꯍꯧꯒꯠꯇꯥ ꯉꯥꯏꯔꯤ ꯍꯩꯒꯨꯠ ꯀꯩ ꯍꯥꯏꯅꯣ
ꯍꯧꯒꯠꯄꯗꯥ ꯉꯥꯏꯔꯤ
ꯑꯣ
ꯑꯁ ꯌꯥꯗ꯭ꯔꯦꯅꯦ ꯑꯦꯛꯖꯥꯝ ꯂꯣꯏꯔꯕ꯭ꯔꯣ ꯉꯁꯤꯗꯤ
ꯂꯣꯏꯔꯦ ꯍꯌꯦꯡ ꯄ꯭ꯔꯦꯛꯇꯤꯀꯦꯜ ꯂꯩ ꯂꯣꯔꯦ ꯑꯗꯨꯒꯥ
ꯑꯣ
ꯈꯔ ꯐꯔꯦ ꯑꯁ ꯌꯨꯅꯤꯚꯔꯁꯦꯜ ꯑꯦꯛꯖꯥꯝ ꯅꯨꯉꯥꯏꯗꯧ ꯃꯥꯜꯂꯦ ꯑꯩꯍꯥ ꯎꯝ ꯆꯥꯛꯇꯤ ꯀꯃꯥꯏꯅ ꯇꯧꯕ
ꯉꯁꯥꯏꯅꯥ ꯆꯥꯛ ꯄꯨꯡ ꯑꯩꯠ ꯊꯥꯔꯇꯤ ꯔ ꯅꯥꯏꯟ ꯔꯗ
ꯎꯝ ꯑꯗꯨꯒ ꯇꯨꯝꯕ꯭ꯔꯥ
ꯎꯝ ꯑꯩꯗꯤ ꯅꯨꯡꯗꯥꯡꯗ ꯇꯨꯝꯕ ꯌꯥꯗꯕꯒꯤꯀꯣ
ꯎꯝ
ꯇꯨꯝꯗ꯭ꯔꯒ ꯂꯩꯔꯦꯕ
ꯎꯝ
ꯑꯗꯨꯒꯤ ꯏꯆꯦꯅ ꯋꯥꯛꯀꯤꯡ ꯃꯨꯛꯀ ꯆꯠꯅꯤꯡꯉꯦꯅ ꯉꯥꯁꯥꯏ ꯈꯨꯋꯥꯗꯤ ꯂꯣꯏꯔꯦꯍꯦ ꯑꯩ ꯌꯨꯝꯗ ꯥꯍꯥꯢꯗꯤ ꯍꯥꯏꯗꯣꯛꯄ ꯉꯝꯗꯕꯒꯤꯀꯣ ꯆꯦꯁ ꯅꯥꯕꯗꯨ ꯑꯣ ꯑꯩ ꯌꯥꯝ ꯐꯠꯇ꯭ꯔꯦꯅꯦ ꯍꯧꯖꯤꯛꯀꯥꯟꯁꯦ
ꯅꯪꯂꯣ
ꯂꯝꯕꯤ ꯆꯠꯄꯗꯣ ꯅꯥ ꯎꯝ
ꯊꯕꯥꯛꯂꯥ
ꯍꯣꯏ ꯅꯨꯡꯗꯥꯡꯗꯥ ꯇꯨꯝ ꯎꯝ ꯍꯧꯖꯤꯛꯀꯥꯟꯁꯦ ꯉꯁꯥꯏꯗ ꯇꯨꯝꯁꯨ ꯇꯨꯝꯕꯒꯤ ꯀꯣꯛꯁꯨ ꯉꯥꯎꯔꯒ ꯎꯝ ꯋꯥꯔꯒ ꯀꯣ ꯐꯨꯟꯔꯒ ꯑꯝ ꯂꯝꯕꯤ ꯆꯠꯂꯒ ꯉꯝꯗꯕ ꯇꯦ ꯍꯥꯏꯗꯣꯛꯈ꯭ꯔꯖꯤꯔꯥꯅ ꯈꯜꯂꯦ ꯑꯗꯨꯒ ꯑꯁ ꯍꯥꯏꯗꯣꯛ ꯑꯔꯣꯏꯗ ꯈꯥꯡꯕ ꯉꯝꯕ ꯐꯥꯎꯗꯤ ꯑꯩ ꯈꯥꯡꯈꯤꯒꯦꯅ ꯋꯥꯗꯤ ꯂꯣꯏꯔꯦ ꯑꯩ ꯍꯪꯗ꯭ꯔꯦ ꯑꯩꯗꯣ ꯑꯩꯒꯤ ꯍꯧꯖꯤꯛꯀꯥꯟ ꯅꯥꯕꯗꯣ
ꯎꯝ
ꯑꯩꯒꯤ ꯄꯨꯛ ꯅꯍꯥꯥꯜ ꯅꯥꯕꯗꯨ ꯎꯝ ꯔꯥꯎꯟ ꯀꯣꯏꯔꯛꯄ ꯃꯥꯜꯂꯦꯕ ꯅꯥꯕ ꯑꯁꯇꯥꯏꯜꯗꯣ ꯅꯍꯥꯟꯅ ꯂꯦꯞ ꯁꯥꯏꯠꯇꯣ ꯂꯦꯞꯀꯤ ꯁꯥꯏꯠꯇꯣ ꯅꯥꯔꯝꯕꯅꯦꯕ ꯑꯗꯨꯒꯤ ꯃꯅꯤꯡꯗ ꯑꯃꯨꯛꯀ ꯂꯥꯛꯑꯦ